ꯑꯣ ꯑꯩꯉꯣꯟꯗꯗꯤ ꯌꯥꯏꯀꯣ ꯅꯪꯒꯤꯁꯦ
ꯑꯩꯁꯦ ꯄꯥꯈꯠꯂꯕꯅꯤꯅꯦ ꯅꯪꯒꯤꯁꯨ ꯀꯨꯏꯅ ꯂꯥꯛꯇꯕꯗꯨꯗ
ꯑꯣ ꯑꯩꯗꯤ ꯑꯩꯗꯣ ꯑꯩꯒꯤ ꯑꯥ ꯑꯩꯒꯤ ꯁꯦꯝꯕꯅꯦ ꯑꯗꯣ
ꯑꯣ ꯑꯣ ꯑꯣ ꯅꯪꯉꯣꯟꯗ ꯀꯣꯜ ꯇꯧꯔꯒ ꯆꯠꯇꯦ ꯍꯥꯏꯌꯦ ꯇꯦꯛꯁ ꯍꯥꯏꯔꯛꯄ ꯃꯣꯏꯅ ꯑꯅꯤ ꯑꯍꯨꯝ ꯁꯨꯔꯦ ꯉꯁꯥꯏꯗꯒꯤ ꯑꯝꯇ ꯋꯥꯔꯤ ꯁꯥꯟꯅꯕ ꯐꯪꯗꯦ ꯏꯃꯥꯟꯅꯕꯤꯁꯤꯡꯗꯣ ꯆꯠꯇꯦ ꯆꯠꯇꯦ ꯆꯠꯇꯦ ꯂꯣꯏ ꯍꯥꯏꯔꯛꯑꯦ
ꯑꯣꯣ ꯃꯤ ꯑꯇꯩꯒꯤꯁꯨ ꯑꯗꯨꯝ ꯇꯧꯕ ꯂꯩꯌꯦ ꯑꯩ ꯅꯨꯄꯥ ꯑꯃꯒꯤꯁꯨ ꯑꯩ ꯇꯧꯋꯦꯕ ꯑꯗꯣ ꯃꯥꯁꯨ ꯆꯠꯇꯦ ꯑꯗꯣ ꯅꯪꯒꯨꯝꯕ ꯑꯗꯨꯒ ꯏꯕꯥꯅꯤꯕꯤ ꯑꯃꯗꯨꯒ ꯑꯗꯨꯒ ꯅꯣꯏ ꯈꯨꯟꯒꯤ ꯅꯨꯄꯥ ꯑꯃꯗꯨꯗꯤ ꯃꯣꯏ ꯃꯣꯏꯗꯨꯗꯤ ꯐꯖꯅ ꯆꯠꯂꯤꯅꯦ
ꯑꯣ ꯑꯩ ꯑꯩꯁꯨꯅꯦ ꯅꯪꯒ ꯋꯥꯔꯤ ꯁꯥꯟꯅꯕ ꯅꯨꯡꯉꯥꯏꯌꯦ ꯍꯥꯏꯗꯤ ꯂꯣꯟꯗꯣ ꯌꯥꯝ ꯁꯦꯡꯅ ꯀꯣꯏ ꯌꯥꯝ ꯀꯟꯅꯁꯨ ꯇꯥꯕ ꯁꯦꯡꯅꯁꯨ ꯇꯥꯏꯌꯦꯕ ꯅꯪꯒꯤ ꯑꯇꯣꯞꯄꯒꯤꯗꯤ ꯅꯦꯠꯋꯛ ꯐꯠꯇꯕꯩꯔ ꯀꯔꯤꯔ ꯈꯪꯗꯦ ꯃꯈꯣꯜ ꯄꯤꯛꯄ ꯅꯠꯇ꯭ꯔꯒꯅ ꯁꯦꯡꯗꯕ ꯑꯗꯨꯃꯥꯏꯅ ꯇꯧꯋꯦꯕ
ꯑꯣ ꯑꯩꯗꯤꯀꯣ ꯅ ꯋꯥ ꯌꯥꯝ ꯐꯕꯅ ꯂꯦꯞꯂꯒ ꯇꯧꯕꯅꯦ ꯑꯩꯗꯤ ꯃꯅꯨꯡꯗꯁꯨ ꯇꯧꯕ ꯅꯨꯡꯉꯥꯏꯇꯕꯀꯣ ꯀꯣ ꯐꯣꯟꯗꯣ
ꯅꯣꯏꯗꯤ ꯅꯪꯗꯤ ꯑꯅꯥꯕ ꯂꯩꯕꯅꯤꯅꯀꯣ
ꯑꯥ ꯅꯨꯡꯗꯥꯡ ꯑꯣꯏꯔꯗꯤ ꯑꯁ ꯌꯥꯗꯦ ꯀꯣꯜ ꯇꯧꯕ ꯃꯄꯥꯟꯗ ꯊꯣꯛꯑꯒ ꯇꯧꯕꯅꯦ ꯑꯩ
ꯑꯗꯣ ꯆꯥꯛꯇꯤ ꯆꯥꯔꯕꯣ
ꯆꯥꯗ꯭ꯔꯤꯌꯦ ꯆꯥ ꯑꯁꯤ ꯅꯪꯕꯨ ꯀꯣꯜ ꯇꯧꯅꯤꯡꯕꯒꯤ ꯇꯧꯁꯤꯔꯥ ꯍꯥꯏꯅ
ꯌꯥꯝ ꯊꯦꯡꯉꯤꯅ ꯅꯪꯗꯤ
ꯑ ꯍꯧꯖꯤꯛꯀꯗꯥ ꯏꯔꯨꯕ ꯂꯣꯏꯔꯒ ꯀꯣꯜ ꯇꯧꯔꯛꯄꯅꯦ
ꯑꯣ ꯅꯨꯡꯗꯥꯡꯗ ꯏꯁꯤꯡ ꯏꯔꯨꯕꯁꯨ ꯌꯥꯝ ꯅꯨꯡꯉꯥꯏꯕꯅꯦ
ꯎꯝ ꯏꯔꯨꯗ꯭ꯔꯗꯤ ꯑꯁꯤꯗꯗꯤ ꯇꯨꯝꯕꯩ ꯎ ꯋꯥꯑꯦꯕ ꯃꯪ ꯀꯥꯒꯀꯣ
ꯑꯣ ꯑꯩꯗꯤꯀꯣ ꯌꯥꯝ ꯁꯥꯕꯒꯤ ꯅꯨꯡꯗꯥꯡ ꯉꯥꯏꯕ ꯉꯝꯗ ꯗꯦꯕ ꯍꯦꯛꯇ ꯂꯨꯞꯊꯣꯛꯄꯅꯦ ꯑꯩꯗꯣ
ꯑꯣ
ꯑꯗꯨꯒ ꯏꯃꯥꯟꯅꯕꯤꯗꯨꯅꯅꯦ ꯉꯥꯏꯈꯣ ꯅꯪ ꯍꯣꯔꯦꯟꯅ ꯏꯁꯤꯡ ꯍꯣꯔꯦꯟꯅ ꯂꯨꯖꯋꯣ ꯌꯥꯝ ꯁꯥꯈꯤꯅꯤꯌꯦ ꯑꯗꯨꯝ ꯍꯦꯛꯍꯦ ꯍꯥꯏꯕ ꯅꯦꯃꯥꯗꯣ ꯑꯩꯅꯅꯦ ꯁꯥꯕꯒꯤ ꯂꯩꯕ ꯂꯩꯕ ꯍꯩꯇꯕꯗꯣ
ꯑꯥ ꯑꯗꯨꯅꯦ ꯁꯥꯃꯟꯗꯗꯤ ꯏꯔꯨꯕꯅ ꯍꯦꯟꯅ ꯅꯨꯡꯉꯥꯏꯕ꯭ꯔꯥ ꯍꯥꯏꯅ ꯑꯗꯨꯝ ꯏꯔꯨꯏ ꯀꯧꯏ ꯑꯩꯈꯣꯏꯗꯤ
ꯍꯣꯏ ꯑꯗꯣ ꯏꯁꯤꯡ ꯏꯔꯨꯔꯁꯨꯀꯣ
ꯎꯝ
ꯍꯨꯃꯥꯡ ꯊꯣꯛꯄꯅꯤꯅ ꯅꯨꯡꯗꯥꯡꯗꯗꯤ ꯑꯃꯨꯛ ꯅꯨꯡꯉꯥꯏꯇꯕꯅꯦꯕ
ꯎꯝ ꯑꯗꯣ ꯀꯔꯤ ꯉꯁꯥꯏ ꯆꯥꯕ꯭ꯔꯥ ꯉꯁꯤꯗꯤ
ꯑꯩ ꯉꯁꯤꯗꯤ ꯀꯥꯡꯁꯣꯏ ꯆꯥꯏꯗ ꯈꯥꯃꯦꯟ ꯆꯥꯏ
ꯑꯣ ꯀꯥꯡꯁꯣꯏ ꯍꯥꯎꯕꯅꯤꯗ ꯑꯁ ꯅꯊꯟꯗ ꯃꯊ ꯌꯥꯝꯃꯤꯍꯦ ꯐꯖ ꯁꯧ ꯀꯇꯕ ꯃꯥꯅꯤꯅꯦ
ꯑꯁ ꯉꯁꯤꯗꯣ ꯉꯥ ꯆꯥꯒꯦ ꯇꯧꯕꯅꯤꯅꯦ ꯐꯪꯗꯕ
ꯑ
ꯍꯥꯏꯗꯤ ꯍꯤꯡꯕꯗꯣ ꯐꯪꯗꯕꯀꯣ ꯉꯁꯥꯏ ꯏꯃꯥꯟꯅꯕꯤ ꯏ ꯏꯕꯥꯅꯤꯅꯣ
ꯎꯝ
ꯑꯩꯈꯣꯏ ꯑꯅꯛꯄ ꯕꯖꯥꯔꯗ ꯊꯣꯛꯑꯦꯕ
ꯑꯥ
ꯉꯥ ꯑꯁꯤꯕꯨꯗꯤ ꯌꯥꯝ ꯂꯩꯌꯦꯦ
ꯉꯥ ꯍꯤꯡꯕꯅ ꯍꯥꯎꯕꯅꯦ
ꯍꯣꯏ ꯑꯗꯣ ꯍꯤꯡꯕꯗꯣ ꯆꯥꯒꯦ ꯇꯧꯔꯒ ꯂꯩꯔꯝꯗꯕ
ꯎꯝ ꯎꯝ
ꯈ꯭ꯋꯥꯡꯅ ꯆꯠꯂꯤꯅꯦ ꯈ꯭ꯋꯥꯡꯅ ꯍꯣꯏ ꯈ꯭ꯋꯥꯡꯅ ꯆꯠꯂꯦ ꯉꯁꯥꯏꯗꯤ ꯏꯁꯥꯁꯨ ꯈꯔ ꯌꯨꯝꯗ ꯑꯗꯨꯝ ꯇꯨꯝꯃꯒ ꯐꯝꯃꯒ ꯂꯩꯔꯕꯅꯤꯅ
ꯑ ꯑꯁ ꯉꯁꯤꯗꯤ ꯋꯥꯛꯀꯤꯡ ꯆꯠꯂꯦꯅꯦ
ꯍꯣꯏꯅꯦ ꯅꯣꯏꯃꯂ ꯌꯥꯗ꯭ꯔꯦ ꯍꯥꯏꯔꯛꯄꯗꯨꯗ
ꯑꯥ ꯑꯗꯨꯝ ꯆꯠꯂꯣ
ꯑꯗꯣ ꯁꯥꯕꯒꯤꯀꯣ ꯍꯜꯂꯛꯑꯒ ꯏꯁꯤꯡ ꯏꯔꯨꯔꯒ ꯊꯕꯛ ꯌꯥꯝ ꯑꯃꯨꯛ ꯇꯧꯋꯤꯗ
ꯑꯥ
ꯅꯪꯗꯤ ꯌꯨꯝꯗ ꯑꯗꯨꯝ ꯂꯩꯔꯝꯒꯅꯤꯀꯣ
ꯎꯝ ꯌꯗ ꯑꯗꯨꯝ ꯂꯩꯌꯦ
ꯐꯥꯦ ꯑꯗꯨꯅ
ꯑꯩꯗꯤ ꯉꯁꯤ ꯑꯣ ꯑꯣꯛꯁꯥ ꯀꯪꯕꯗꯣ ꯑꯗꯨꯒ ꯑꯂꯨ ꯊꯣꯡꯉꯦ ꯀꯥꯡꯁꯣꯏꯒꯨꯝꯅ ꯊꯣꯡꯉꯤ
ꯑꯗꯨꯁꯨ ꯍꯥꯎꯕꯅꯤꯗ ꯑꯁ ꯀꯨꯏꯔꯦ ꯑꯣꯛꯁꯥꯛ ꯀꯪꯕ ꯆꯥꯕ ꯐꯪꯗꯕ
ꯎ ꯁꯥ ꯀꯥꯡꯪꯕꯗꯣ ꯀꯗꯥꯏꯗꯒꯤꯅꯣ ꯂꯩꯔꯛꯅꯦ ꯗꯤ ꯑ ꯌꯣꯟꯟꯕꯨ ꯑꯗꯨꯅꯦ ꯑꯩꯈꯣꯏꯅ ꯇꯧꯕ ꯅꯠꯇꯦ
ꯑꯗꯨ ꯍꯧꯒꯦꯔ ꯍꯧꯔꯣꯏꯗ꯭ꯔꯥ ꯈꯪꯗꯦ
ꯍꯥꯎꯒꯅꯤꯗ ꯍꯥꯎꯒꯅꯤꯗ ꯃꯤ ꯌꯥꯝ ꯍꯥꯎꯅꯏ ꯍꯥꯏꯗꯨꯗꯤ ꯑꯗꯨꯗꯣ ꯑꯩꯁꯨ ꯑꯃꯨꯔꯛ ꯈꯛꯇ ꯉꯥꯏꯔꯤ ꯑꯗꯨ ꯆꯥꯕ
ꯑꯣ ꯃꯁꯛꯗꯤ ꯌꯥꯝ ꯐꯖꯕꯀꯣ ꯌꯦꯡꯕꯀꯥꯟꯗꯗꯤ
ꯑꯐꯥꯎꯔꯝꯅꯤꯗ ꯅꯪ ꯊꯣꯡꯕ꯭ꯔꯥ
ꯑꯩꯅ ꯊꯣꯡꯉꯦ ꯑꯁ ꯃꯤ ꯑꯇꯩ ꯀꯅꯥ ꯊꯣꯡꯕꯤꯕ ꯂꯩꯇꯦꯅꯦ
ꯅꯪ ꯅꯨꯡꯇꯤꯒꯤ ꯊꯣꯡꯕ꯭ꯔꯣ
ꯅꯨꯡꯇꯤꯒꯤ
ꯑꯣ ꯅꯪ ꯑꯩꯈꯣꯏꯁꯨ ꯇꯥꯡꯅꯤꯡꯉꯤꯅꯦ ꯍꯥꯎꯔꯝꯗꯣꯏ ꯃꯥꯜꯂꯦ
ꯎꯝ
ꯈꯪꯗꯦꯗꯥ ꯁꯣꯡ ꯁꯣꯉ ꯁꯣꯡꯉꯦ
ꯁꯦ ꯅꯪ ꯊꯣꯡꯕꯤꯌꯣ
ꯍꯣꯏ ꯆꯥꯃꯤꯟꯅꯁꯤꯀꯣ ꯅꯣꯏ ꯅꯣꯏꯒꯤ ꯌꯨꯝꯗꯀꯣ ꯑꯩ ꯃꯔꯨꯞꯁꯤꯡ ꯄꯨꯜꯂꯒ ꯀꯣ
ꯍꯣꯏ ꯑꯗꯣ ꯅꯪ ꯊꯣꯡꯉꯨꯀꯣ ꯑꯩꯗꯤ ꯑꯩꯒꯤ ꯈꯨꯠꯇꯤ ꯌꯥꯝ ꯍꯥꯎꯕꯥ ꯑꯣꯏꯗꯦ ꯑꯩꯅ ꯌꯥꯝꯅ ꯊꯣꯡꯅꯤꯡꯉꯀꯥꯟꯗꯒꯨꯝꯕ ꯈꯛꯇ ꯍꯥꯎꯋꯦ
ꯍ ꯑꯩꯈꯣꯏ ꯆꯥꯛ ꯂꯥꯝꯔꯒ ꯊꯣꯡꯔꯗꯤ ꯑꯗꯨꯝ ꯍꯥꯎꯋꯤꯀꯣ ꯄꯨꯛ ꯊꯜꯂꯗꯤ ꯀꯩꯅꯣ ꯑꯩꯈꯣꯏꯁꯨ ꯊꯣꯡꯕꯗꯣ ꯐꯖꯅ ꯊꯣꯡꯅꯤꯡꯗꯦꯕ
ꯍꯣꯏ ꯇꯟꯕ ꯃꯇꯝꯗ
ꯍꯣ ꯑꯗꯨꯃꯥꯏꯅ ꯇꯧꯋꯦ ꯇꯜꯂꯗꯤꯀꯣ ꯑꯩꯗꯤ ꯆꯝꯐꯨꯠ ꯆꯝꯐꯨꯠ ꯑꯗꯨꯝ ꯇꯧꯅꯤ
ꯑꯩ ꯑꯩꯁꯨꯅꯦ ꯇꯜꯂꯗꯤꯅꯦ ꯑꯗꯨꯝ ꯑ ꯍꯦꯟꯖꯥꯡꯗꯣ ꯑꯃ ꯍꯦꯛꯇ ꯊꯣꯡꯖꯜꯂꯒꯅꯦ ꯑꯃꯦꯠꯄ ꯑꯃ ꯇꯧꯕꯤꯔꯒ ꯂꯣꯏꯔꯦ
ꯎꯝ ꯆꯝꯐꯨꯠꯀꯨꯝꯕ ꯁꯦꯝꯃꯒ ꯏꯔꯣꯟꯕꯒꯨꯝꯕ ꯑꯁꯦꯝꯃ ꯂꯣꯏꯔꯦ
ꯑꯩꯈꯣꯏ ꯏꯃꯨꯡꯒꯤ ꯃꯤꯁꯤꯡꯅ ꯑꯩꯉꯣꯟꯗ ꯍꯥꯏꯌꯦ ꯎ ꯅꯨꯄꯤ ꯅꯨꯄꯤ ꯍꯥꯏꯕꯗꯤ ꯆꯥꯅꯤꯡꯒꯦꯔꯥ ꯆꯥꯅꯤꯡꯉꯣꯏꯔꯥ ꯊꯣꯡ ꯊꯥꯛꯄꯗꯤ ꯐꯖꯅ ꯐꯖꯅ ꯊꯣꯡ ꯊꯥꯛꯑꯒ ꯄꯤꯖꯒꯗꯕ ꯅꯦ ꯍꯥꯏꯌꯦ ꯅꯪꯗꯤ ꯅꯣꯏꯗꯤ ꯇꯜꯂꯀꯥꯟꯗ ꯄꯪꯊꯣꯡ ꯊꯣꯡꯕꯤꯕ ꯑꯗꯨꯅ ꯄꯨꯛ ꯊꯜꯂ ꯀꯥꯟꯗꯅ ꯄꯪꯇꯧ ꯇꯧꯕꯤꯕ ꯅꯣꯏꯅ ꯂꯥꯃ ꯀꯥꯟꯗꯅ ꯐꯖꯅ ꯁꯦꯝ ꯃꯥꯗꯣ ꯌꯥꯗ ꯍꯥꯏ
ꯗꯤ ꯑꯗꯨꯝ ꯊꯣꯛꯏꯅꯦ ꯑꯩꯒꯤ ꯄꯨꯛ ꯊꯜꯂꯗꯤ
ꯍꯥꯏꯗꯤ ꯅꯨꯡꯇꯤꯒꯤ ꯑꯩꯈꯣꯏ ꯊꯣꯡꯒ ꯂꯩꯔꯕꯅꯤꯅꯀꯣ
ꯎꯝ ꯏꯊꯟꯗ ꯅꯠꯇꯕ ꯃꯥꯜꯂꯦꯍꯦ ꯑꯗꯨꯗꯤ
ꯌꯨꯝꯗ ꯂꯩꯕꯀꯥꯟꯗꯀꯣ ꯍꯥꯟꯅ ꯑꯩꯈꯣꯏꯗꯣ
ꯎꯝ
ꯃꯤ ꯑꯅꯤ ꯈꯛꯇ ꯂꯩꯔꯝꯃꯦꯕ ꯃꯇꯝ ꯈꯔ
ꯎꯝ
ꯑꯗꯨ ꯃꯇꯝꯗ ꯑꯩ ꯏꯊꯟꯗ ꯑꯗꯨꯝ ꯊꯣꯡꯕꯅꯦ
ꯑꯣ
ꯑꯗꯣ ꯏꯁꯥꯒ ꯈꯤꯇꯪ ꯑꯩꯈꯣꯏ ꯅꯨꯄꯤꯒꯤꯗꯤ ꯂꯩꯗꯀꯣ ꯑꯗꯨꯗꯣ ꯀꯈꯤꯇꯪ ꯉꯥꯡꯝꯗꯕ ꯅꯨꯃꯤꯠꯇꯣ ꯑꯗꯨꯒ ꯑꯗꯨ ꯅꯨꯃꯤꯠꯇꯒꯗꯣ ꯑꯁ ꯌꯥꯝ ꯇꯟꯥꯟꯕꯅꯤꯍꯦ ꯑꯩꯗꯤ ꯆꯥꯗꯦ ꯃꯥꯒꯤ ꯈꯛꯇ ꯄꯊꯣꯛꯊꯣꯛ
ꯑꯁ ꯑꯩꯁꯨ ꯍꯧꯖꯤꯛꯀꯥꯁꯦ ꯆꯥꯛ ꯊꯣꯡꯕꯟꯗꯨꯅ ꯇꯟꯕꯅꯤ
ꯍꯝ ꯅꯣꯏꯗꯤ ꯃꯤꯕꯨ ꯈꯔ ꯌꯥꯝꯕꯒꯤ ꯐꯔꯤꯌꯦ ꯑꯩꯈꯣꯏꯗꯗꯤ ꯑꯃ ꯑꯃꯈꯛꯇ ꯑꯣꯏꯕꯅꯤꯅ ꯀꯣ ꯇꯥꯟꯈ꯭ꯔꯗꯤ ꯇꯜꯂꯦꯦꯕꯨ ꯅꯨꯡꯉꯥꯏꯗ ꯍꯥꯏꯗꯤ ꯌꯨꯝꯗ ꯗꯤ ꯃꯤ ꯌꯥꯝꯕꯅꯤꯅ ꯑꯩ ꯇꯜꯂꯁꯨ ꯊꯣꯡꯅꯤꯡꯗꯦ ꯍꯥꯏꯅ ꯂꯩꯊꯣꯛꯄ ꯌꯥꯗꯦꯗꯅ
ꯑꯥ
ꯑꯁꯤꯗꯗꯤ ꯇꯜꯂꯦ ꯍꯥꯏꯔꯗꯤ ꯊꯣꯡꯗ꯭ꯔꯁꯨ ꯌꯥꯏ ꯏꯁꯥ ꯏꯁꯥꯒꯤ ꯏꯁꯥ ꯏꯁꯥꯒꯤ ꯈꯨꯁꯤ ꯇꯧꯔꯒ ꯂꯩꯃꯤꯅ
ꯎꯝ ꯅꯨꯡꯉꯥꯏꯕꯅꯦ ꯏꯊꯟ ꯊꯟꯇ ꯂꯩꯕꯁꯤꯗ ꯍꯥꯏꯗꯤꯀꯣ ꯎ ꯌꯨꯝꯗ ꯨꯝꯕ ꯂꯩꯔꯗꯤ ꯑꯥꯛ ꯊꯣꯡꯕꯁꯦ ꯏꯟꯁꯥꯡꯒꯨꯝꯕ ꯂꯩꯇ꯭ꯔꯗꯤ ꯁꯧꯒ꯭ꯔꯤꯉ ꯊꯣꯡꯕꯤꯕꯅꯦ
ꯁꯀ꯭ꯔꯤꯁꯨ ꯍꯥꯎꯗ
ꯁꯧꯨꯒ꯭ꯔꯤꯗꯤ ꯊꯣꯡꯕ ꯏꯂꯥꯏꯅꯀꯣ
ꯍꯣꯏ ꯃꯨꯟꯕꯁꯨ ꯊꯨꯅ
ꯑꯣ ꯑꯗꯨ ꯑꯗꯨꯨꯒꯤ
ꯅꯪ ꯈꯨꯁꯧꯒ꯭ꯔꯤꯗꯣ
ꯎꯝ
ꯈꯨꯠꯇꯁꯨ ꯂꯩꯕꯅꯦ ꯌꯥꯝ ꯁꯤꯟꯕ ꯈꯨꯠꯁꯨ ꯌꯥꯎꯕꯅꯦ
ꯑꯩꯒꯤ ꯈꯨꯠꯇꯗꯤ ꯌꯥꯝ ꯁꯤꯟꯕ ꯅꯠꯇꯦꯗ
ꯑꯩꯒꯤꯁꯨ ꯁꯤꯟꯗꯤ ꯑꯗꯨꯝ ꯍꯥꯎꯋꯦ
ꯍꯥꯏꯌꯦ ꯑꯩꯅ ꯊꯣꯡꯕ ꯁꯧꯒ꯭ꯔꯤꯗꯣ ꯎꯝ
ꯑꯩꯈꯣꯏ ꯏꯃꯨꯡꯗ ꯃꯤ ꯑꯃ ꯂꯩꯌꯦꯕꯀꯣ ꯃꯥꯅ ꯊꯣꯡꯉꯉꯗꯤ ꯌꯥꯝ ꯁꯤꯜꯂꯦꯕ ꯑꯗꯨꯒꯤ ꯃꯥꯅ ꯌꯦꯟꯖꯥꯡ ꯊꯣꯡꯉꯗꯤ ꯁꯧꯒ꯭ꯔꯤ ꯊꯣꯡꯒꯦ ꯍꯥꯏꯔꯗꯤ ꯊꯣꯡꯗꯤ ꯊꯣꯡꯒꯅꯦꯕꯀꯣ ꯑꯗꯣ ꯁꯧꯒ꯭ꯔꯤ ꯊꯥꯗꯕꯒꯤ ꯃꯇꯝꯗꯣ ꯑꯩꯈꯣꯏꯕꯨ ꯍꯦꯛ ꯍꯦꯛ ꯀꯧꯕꯅꯦ
ꯑꯗꯨꯃꯥꯏꯅ ꯇꯧꯋꯦ ꯑꯩꯈꯣꯏꯗꯁꯕ
ꯑ ꯃꯥꯅ ꯊꯥꯗꯔꯤ ꯌꯥꯝ ꯁꯤꯜꯂꯦ ꯑꯗꯨꯒꯤ ꯊꯥꯗꯅꯤꯡꯉꯥꯏ ꯍꯦꯛ ꯍꯦꯛ ꯀꯧꯕꯅꯦ
ꯔꯤꯒ꯭ꯔꯥ ꯌꯥꯝ ꯁꯤꯟꯕꯁꯨ ꯂꯩꯥꯏꯕꯁꯦ
ꯈꯪꯗꯦꯅꯦ ꯀꯔꯤꯒꯤꯔꯀꯣ
ꯈꯪꯗꯦꯀꯣ ꯏꯁꯣꯔꯒꯤ ꯈꯨꯗꯝꯁꯦ
ꯍꯥꯎꯋꯤꯗ ꯑꯩꯗꯤ ꯁꯧꯒ꯭ꯔꯤ ꯊꯣꯡꯉꯒꯀꯣ ꯀꯥꯡꯉꯧꯒꯨꯝꯕ ꯑꯣꯝꯂꯦꯠꯀꯨꯝꯕ ꯂꯩꯔꯗꯤ ꯆꯥ ꯌꯥꯝ ꯆꯪꯉꯦ
ꯑꯣ ꯏꯃꯥꯟꯅꯕꯤ ꯑꯃꯁꯁꯨ ꯁꯧꯛꯂꯦ ꯌꯥꯝ ꯄꯥꯝꯃꯦ ꯍꯥꯏꯌꯦ ꯃꯥꯗꯣ ꯅꯨꯡꯇꯤꯒꯤ ꯁꯥꯔꯁꯨ ꯆꯥꯒꯅꯤ ꯍꯥꯏꯌꯦ ꯃꯥꯗꯣ
ꯑꯁ ꯅꯥꯏꯔ ꯍꯦ ꯑꯩꯈꯣꯏꯗꯁꯨ ꯂꯩꯌꯦ ꯑꯃ ꯑꯩꯈꯣꯏ ꯀꯩꯅꯣ ꯁꯦꯀꯦꯟꯗꯔꯤ ꯀꯥꯔꯤꯉꯩꯗꯀꯣ ꯀ꯭ꯂꯥꯁꯇ ꯑꯣꯖꯥꯅ ꯅꯣꯏ ꯅꯣꯏ ꯒꯤ ꯐꯦꯚꯣꯔꯥꯏꯠ ꯌꯦꯟꯖꯥꯡ ꯍꯥꯏꯔꯛꯑꯣ ꯍꯥꯏꯕꯀꯣ
ꯎꯝ
ꯑꯗꯨꯒ ꯏꯃꯥꯟꯅꯕꯤ ꯑꯃꯗꯣ ꯁꯧꯒ꯭ꯔꯤ ꯍꯥꯏꯌꯦ ꯑꯩꯣꯏ ꯑꯩꯈꯣꯏꯗꯤ ꯁꯥ ꯉꯥ ꯑꯗꯨꯝ ꯑꯃꯃꯝ ꯍꯥꯏꯩꯅꯀ ꯃꯥꯅ ꯁꯧꯗ꯭ꯔꯤ ꯌꯥꯏ ꯀꯔꯤꯗ ꯄꯥꯝꯕ꯭ꯔꯥꯒꯣ ꯍꯣꯏ ꯑꯗꯨ ꯀꯥꯟꯗꯗꯤ ꯑꯩꯈꯣꯏꯗꯤ ꯑꯉꯥꯡꯁꯨ ꯑꯣꯏꯕꯅꯤꯅ ꯁꯧꯒ꯭ꯔꯤꯒꯨꯝꯕꯁꯦ ꯆꯥꯅꯤꯡꯗꯦꯕ ꯌꯥꯝꯅ ꯍꯧꯖꯤꯛꯅꯕꯨ ꯍꯥꯎꯋꯦ ꯅ ꯆꯥꯕ ꯋꯥꯅꯤꯀꯣ ꯊꯥꯏꯅꯗꯤ ꯆꯥ ꯆꯥꯅꯤꯡꯗꯦꯍꯦ
ꯎꯝ ꯁꯧꯒ꯭ꯔꯤꯒꯨꯝꯕꯗꯤꯀꯣ ꯁꯥ ꯌꯦꯟꯁꯥꯡꯒꯨꯝꯕ ꯊꯣꯡꯕ ꯀꯥꯟꯗ ꯆꯥꯃꯤꯟꯅꯕ ꯑꯗꯨꯅ ꯍꯥꯎꯋꯦ
ꯍꯣꯏ ꯑꯗꯨꯁꯨ ꯍꯥꯎꯋꯦ ꯍꯣꯇꯦꯜꯗꯒꯨꯝꯕꯁꯨ ꯌꯥꯝ ꯇꯧꯋꯦꯀꯣ ꯁꯧꯒ꯭ꯔꯤ
ꯎꯝ ꯎꯝ ꯑꯩꯈꯣꯏ
ꯆꯠꯈ꯭ꯔꯕꯅꯦ ꯃꯥꯅ ꯈ꯭ꯋꯥꯏꯗꯒꯤ ꯄꯥꯝꯕꯗꯤ ꯁꯧꯒ꯭ꯔꯤꯅꯤ ꯍꯥꯏꯕꯅꯤ ꯗ
ꯄꯨꯨꯔꯤꯗꯤ ꯌꯥꯝ ꯌꯥꯝꯅ ꯍꯣꯡꯉꯦ ꯑꯗꯣ ꯊꯣꯡꯕꯁꯨ ꯃꯇꯝ ꯆꯪꯗꯦ ꯂꯥꯏ ꯂꯥꯏꯅ ꯄꯤꯖꯕ ꯌꯥꯔꯅꯦ ꯑꯗꯨ ꯅꯨꯄꯤꯗꯨꯗꯤ
ꯍꯣꯏ ꯏꯂꯥꯏ ꯃꯥꯗꯤ ꯍꯧꯕꯁꯨ ꯌꯥꯝ ꯂꯥꯏꯌꯦꯀꯣ
ꯑꯥ
ꯂꯥꯏꯅꯁꯨ ꯊꯥꯕ ꯌꯥꯕ
ꯑꯥ
ꯃꯉꯣꯟꯗ ꯃꯥ ꯎꯝ ꯂꯧꯕ ꯃꯤꯗꯣ ꯋꯥꯔꯣꯏ
ꯑꯣ ꯋꯥꯔꯣꯏ ꯅꯨꯡꯇꯤꯒꯤ ꯁꯧꯒ꯭ꯔꯤ ꯄꯤꯔꯁꯨ ꯌꯥꯔꯦꯗꯅ
ꯌꯥꯝ ꯊꯥꯖꯤꯜꯂꯒ
ꯑꯥ
ꯂꯣꯏꯗ꯭ꯔꯤꯐꯥꯎ ꯄꯤꯖꯔꯕ
ꯎꯝ ꯏꯃꯥꯟꯅꯕꯤ ꯑꯃꯗꯣ ꯃꯥꯗꯤ ꯊꯕꯛ ꯁꯨꯗ꯭ꯔꯗꯤ ꯁꯧꯒ꯭ꯔꯤ ꯐꯥꯔꯝ ꯇꯧꯅꯤ ꯍꯥꯏꯕꯅꯦ
ꯑꯁ ꯑꯗꯨꯁꯨ ꯌꯥꯝ ꯍꯦꯜꯂꯝꯃꯤꯅꯦ ꯅꯪꯒꯤꯗꯨꯅ ꯈꯔ ꯍꯦꯟꯕ ꯃꯥꯜꯂꯤꯗ
ꯎꯝ ꯑꯩꯗꯤ ꯁꯧꯒꯔꯤ ꯐꯥꯝ ꯇꯧꯔꯤꯅꯤ ꯊꯕꯛ ꯂꯩꯇ꯭ꯔꯗꯤ ꯑꯗꯨꯃꯥꯏꯅ ꯍꯥꯏꯌꯦ ꯃꯥꯗꯣ
ꯃꯥ ꯆꯥꯕꯁꯨ ꯐꯪꯕ ꯄꯩꯁꯥꯁꯨ ꯇꯥꯟꯍꯧꯕ
ꯑꯥ ꯃꯥꯅꯦ ꯁꯧꯒ꯭ꯔꯤꯁꯨ ꯌꯥꯝ ꯀꯥꯟꯅꯩꯀꯣ
ꯍꯣꯏ
ꯃꯔꯨꯁꯨ ꯆꯥꯏ
ꯍꯣꯏꯅꯦ ꯁꯧꯒꯔꯤꯒꯤ ꯃꯔꯨꯗꯨꯁꯨ ꯑꯩ ꯄꯥꯝꯃꯦ ꯑꯩꯁꯨ
ꯎꯝ
ꯌꯥꯝ ꯑꯗꯨꯗꯤ ꯌꯥꯝ ꯐꯪꯗꯤ ꯐꯪꯗꯦꯗ ꯑꯩꯈꯣꯏ ꯈꯨꯟꯗꯗꯤ ꯃꯔꯛ ꯃꯔꯛꯇ ꯐꯪꯉꯦ ꯑꯗꯣ ꯌꯥꯝ ꯀꯩꯅꯣ ꯌꯥꯝꯅ ꯂꯥꯏꯅꯗꯤ ꯐꯪꯗꯦꯕ
ꯑꯣ ꯂꯧꯒꯨꯝꯕ ꯑꯗ ꯊꯥꯔꯗꯤ ꯌꯥꯝ ꯊꯥꯏꯗ
ꯍꯣꯏ ꯑꯩꯈꯣꯏꯅ ꯂꯧꯕꯗꯤꯀꯣ ꯃꯔꯨꯗꯣ ꯑꯃꯨꯛ ꯍꯨꯟꯕꯗꯣ
ꯎꯝ
ꯇ ꯑꯣꯏꯕ ꯃꯥꯜꯂꯦ ꯌꯥꯝ ꯌꯥꯝ ꯆꯥꯎ ꯆꯥꯎꯅ ꯊꯥꯅꯗꯕꯅꯤꯅ ꯑꯗꯨꯒꯤ ꯁꯧꯒ꯭ꯔꯤꯒꯤ ꯍꯋꯥꯏꯖꯥꯔ ꯁꯦꯝꯒꯦ ꯍꯥꯏꯔꯗꯤꯀꯣ ꯑꯩꯈꯣꯏꯗꯤ ꯂꯩꯔꯦ ꯂꯩꯔꯒ ꯂꯩꯔꯒ ꯁꯦꯝꯕ